ꯑ ꯇꯥꯕ꯭ꯔꯣ
ꯑꯧ ꯇꯥꯔꯦ ꯇꯥꯔꯦ ꯇꯥꯔꯦ ꯐꯖꯅ ꯇꯥꯔꯦ ꯅꯪꯗꯤ
ꯑꯣ ꯅꯪꯕꯨꯛ ꯑ ꯑꯩꯁꯨ ꯁꯦꯡꯅ ꯐꯖꯅ ꯆꯥꯝ ꯁꯦꯡꯅ ꯑꯗꯣꯝꯒꯤ ꯈꯣꯏꯊꯨꯝꯂꯔꯕ ꯑꯗꯨꯒꯨꯝꯂꯕ ꯐꯖꯔꯕ ꯈꯣꯟꯖꯦꯜ ꯅꯨꯡꯁꯤꯔꯕ ꯈꯣꯟꯖꯦꯜ ꯑꯩꯒꯤ ꯅꯥꯀꯣꯡ ꯑꯁꯤꯗꯒꯤ ꯅꯥꯞꯄ ꯑꯁꯤꯗ ꯌꯧꯔꯛꯄ ꯉꯝꯂꯦ
ꯑꯗꯨ ꯅꯪꯒꯤ ꯈꯣꯟꯖꯦꯜ ꯑꯗꯣ ꯅꯪꯒꯤ ꯈꯣꯏ ꯊꯨꯝꯅꯔꯕ ꯊꯨꯝ ꯊꯨꯝ ꯂꯥꯎꯔꯕ ꯈꯣꯟꯖꯦꯜ ꯑꯗꯣ ꯑꯩꯒꯤ ꯅꯥꯀꯣꯡ ꯑꯁꯤ ꯁꯤꯗ ꯆꯪꯕ ꯃꯇꯝꯗ ꯈꯤꯇꯪ ꯇꯠꯂꯤ ꯇꯠꯂꯤꯗꯤ ꯇꯧꯏꯅꯦ ꯅꯦꯠꯁꯦ ꯌꯥꯗꯕꯒꯤꯔꯥꯗꯤ ꯈꯪꯗꯦ
ꯑꯣ ꯇꯠꯂꯤꯗꯣ ꯇꯠ ꯇꯤꯗꯣ ꯃꯥꯏꯗꯣ ꯀꯩꯅꯣ ꯑꯃ ꯍꯥꯞꯄꯤꯅꯦ ꯔꯥꯁꯤ ꯑꯃ ꯌꯥꯎꯕ ꯀꯧꯋꯦ ꯑꯗꯣ ꯇꯠꯄꯁꯨ ꯈꯔ ꯆꯠꯅꯩꯕ ꯍꯧꯖꯤꯛꯀꯥꯟꯗꯤ
ꯑꯣ ꯇꯠ ꯇꯠ ꯂꯥꯎꯕꯖꯦ ꯊꯨꯝ ꯊꯨꯝꯅ ꯇꯠ ꯇꯠ ꯂꯥꯎꯍꯟꯕꯅꯤ ꯆꯠꯅꯩꯌꯦꯕ
ꯑ ꯆꯠꯅꯩꯌꯦꯕ ꯑꯗꯨ ꯔꯥꯁꯤꯅꯦꯕ
ꯑꯣ
ꯑꯅꯨ ꯑꯅꯧꯕ ꯏꯁꯇꯥꯏꯜꯅꯦ ꯍꯧꯖꯤꯛꯀꯥꯟꯒꯤ ꯀꯥꯝ ꯌꯥꯝ ꯀꯟꯅ ꯑꯥ ꯀꯩꯅꯣ ꯑꯣꯏꯔꯤꯕ ꯑꯩꯒꯤ ꯍꯧꯖꯤꯛ ꯀꯤ ꯃꯇꯝꯒꯤꯁꯤꯗꯀꯣ ꯀꯩ ꯍꯥꯏꯅꯤ ꯑꯩ ꯈꯪꯗꯦ ꯍꯥꯏꯐꯝꯕꯨ ꯈꯪꯗꯦ
ꯍꯨꯖꯤꯛꯀꯤ ꯃꯇꯝꯒꯤ ꯇ꯭ꯔꯦꯟꯗꯤꯡ ꯑꯣꯏꯔꯤꯕ ꯍꯧꯖꯤꯛꯀꯤ ꯇ꯭ꯔꯦꯟ ꯀꯟꯅ ꯑꯣꯏꯈꯠꯅꯔꯛꯏꯕ ꯃꯌꯥꯝꯁꯤꯅ ꯄꯥꯝꯅꯔꯤꯕ ꯈꯣꯏꯗꯥꯖꯟꯅꯔꯤꯕ ꯅꯨꯡꯁꯤꯅꯖꯔꯤꯕ ꯆꯠꯅꯕꯤ ꯍꯥꯏꯕ ꯇꯥꯔꯦ
ꯃꯥꯅꯦ ꯃꯥꯅꯦ ꯑꯗꯨꯃꯛ ꯆꯨꯝꯕ ꯑꯣꯏꯗꯣꯏꯅꯦ ꯑꯗꯨꯃꯛ ꯆꯨꯝꯕ ꯑꯣꯏꯗꯣꯏꯅꯦ
ꯑꯩꯒꯤ ꯍꯥꯏꯃꯟꯗꯕ ꯊꯣꯛꯄ꯭ꯔꯣꯁꯤꯁꯣ
ꯑ ꯈꯤꯇꯪꯗꯤ ꯊꯣꯛꯑꯦ ꯑꯗꯨ ꯑꯗꯨꯝ ꯑꯩꯅ ꯍꯣꯏꯅ ꯇꯥꯊꯣꯛꯄꯤ ꯍꯥꯏꯗꯤ ꯑꯗꯨꯝ ꯌꯥꯁꯟꯅꯔꯦ ꯍꯥꯏ ꯏꯕꯥꯅꯤ ꯌꯥꯁꯟꯅꯅꯕ ꯑꯃ ꯄꯨꯔꯛꯈ꯭ꯔꯦꯕ ꯑꯗꯨꯏ ꯃꯔꯛꯇ ꯌꯥꯁꯟꯅꯕ ꯑꯃꯨꯛ ꯄꯨꯊꯣꯛꯆꯜꯂꯦ ꯑꯩ ꯑꯗꯨꯝ ꯌꯥꯔꯦꯀꯣ
ꯑꯧ ꯑꯗꯨꯗꯤ ꯍꯨꯖꯤꯛꯁꯦ ꯑꯈꯣꯏꯁꯦ ꯏꯁꯤꯡ ꯊꯛꯅꯤꯡꯉꯥꯏ ꯂꯩꯇ꯭ꯔꯁꯤꯕꯨ ꯏꯁꯤꯡꯁꯤꯕꯨ ꯈꯣꯏꯖꯤꯕꯨ ꯅꯣꯡꯒꯤ ꯏꯁꯤꯡꯁꯤꯕꯨ ꯌꯥꯁ ꯆꯟꯗꯨꯅ ꯈꯣꯏꯅ ꯆꯨꯝꯊꯣꯛ ꯈꯣꯠꯇꯣꯛ ꯇꯧꯔꯒ ꯊꯛꯑꯁꯦ ꯍꯥꯏꯔꯤꯕ꯭ꯔꯣ ꯀꯃꯥꯏꯅ ꯇꯧꯁꯦ ꯍꯥꯏꯕꯅꯣ
ꯑꯣ ꯌꯥꯝ ꯀꯟꯅ ꯅꯦꯆꯔꯒꯤ ꯃꯐꯝꯁꯤꯗ ꯌꯥꯝ ꯄꯥꯝꯖꯈꯤꯕꯒꯤ ꯋꯥꯔꯤꯔ ꯅꯠꯇ꯭ꯔꯒꯅ ꯂꯩꯔꯛꯇꯕꯒꯤ ꯎꯄꯥꯏ ꯁꯨꯂꯩ ꯂꯩꯔꯛꯇꯕꯒꯤ ꯅꯣꯡꯒꯤ ꯏꯁꯤꯡꯗ ꯑꯣꯜꯂꯛꯄꯒꯤ ꯋꯥꯔꯤꯔ ꯑꯝꯇ ꯍꯥꯏꯕꯤꯔꯛꯑꯣ
ꯑꯗꯣ ꯑꯝꯇ ꯍꯥꯏꯕꯤꯔꯛꯑꯣ ꯑꯗꯣ ꯑꯩꯒꯤꯁꯦ ꯅꯣꯡ ꯏꯁꯤꯡꯖꯦ ꯑꯣꯏꯅ ꯊꯛꯀꯗꯣꯔꯤꯕ ꯍꯥꯏꯗꯤ ꯑꯈꯣꯏꯁꯦ ꯍꯨꯖꯤꯛꯁꯦ ꯈꯨꯗꯣꯡ ꯌꯥꯝꯅ ꯆꯥꯗ꯭ꯔꯦ ꯆꯠꯊꯣꯛ ꯆꯠꯁꯤꯟꯒꯤ ꯄꯥꯝꯕꯩꯁꯦ ꯑꯃꯇ ꯂꯩ ꯇ꯭ꯔꯦꯕ ꯑꯩꯈꯣꯏꯒꯤꯗꯤꯁꯤ ꯍꯧꯖꯤꯛꯁꯦ ꯒꯥꯔꯤ ꯅꯨꯡꯂꯤ ꯑꯝꯇ ꯂꯩꯇ꯭ꯔꯦ ꯑꯗꯨꯅ ꯆꯠꯊꯣꯛ ꯆꯠꯁꯤꯟꯁꯦ ꯐꯔꯛ ꯌꯥꯝ ꯇꯥꯔꯕꯅꯤꯅ ꯏꯁꯤꯡꯖꯦ ꯂꯧꯕꯤꯅꯤꯉꯥꯏꯁꯨ ꯂꯩꯇ꯭ꯔꯕ ꯃꯤꯁꯦ ꯑꯗꯣ ꯍꯧꯖꯤꯛꯁꯦ ꯏꯁꯤꯡꯖꯦ ꯊꯛꯇꯕꯗꯤ ꯌꯥꯗꯕꯅꯤꯅ ꯅꯣꯡꯒꯤ ꯏꯁꯤꯡꯁꯦ ꯑꯣꯏꯅ ꯊꯛꯄꯖꯤꯅ ꯐꯔꯣꯏꯗ꯭ꯔꯣ ꯑꯗꯨꯒꯤ ꯑꯝꯇ ꯍꯥꯏꯕꯤꯔꯛꯑꯣ
ꯑꯣ ꯑꯗꯨꯒꯤ ꯃꯔꯝꯁꯦ ꯑꯩꯅ ꯁꯨꯝ ꯑꯩ ꯈꯤꯇꯪ ꯑ ꯈꯟꯅꯕ ꯑꯃ ꯆꯪꯉꯦ ꯑꯗꯨꯗꯤ ꯍꯨꯖꯤꯛꯃꯛ ꯂꯦꯞꯊꯣꯛꯄꯁꯤ ꯉꯝꯗꯦ ꯍꯥꯏꯕꯗꯤ ꯅꯣꯡꯁꯦ ꯇꯥꯔꯛꯀꯅꯤ ꯇꯥꯔꯛꯂꯣꯏ ꯍꯥꯏꯕꯁꯤꯁꯨ ꯑꯩꯈꯣꯏꯗ ꯈꯪꯕ ꯉꯝꯗꯕꯅꯤꯅ ꯑꯈꯣꯏꯅ ꯅꯣꯡ ꯇꯥꯔꯛꯀꯅꯤ ꯍꯥꯏꯔꯒ ꯕꯀꯦꯠꯇꯣ ꯇꯧꯔꯒ ꯉꯥꯏꯔꯨꯔꯒꯁꯨ ꯇꯥꯔꯛꯇ꯭ꯔꯒꯗꯤ ꯑꯩꯈꯣꯏ ꯑꯗꯨꯝ ꯏꯁꯤꯡꯁꯦ ꯊꯛꯑꯣꯏꯗ꯭ꯔꯤꯕꯅꯤꯅ ꯑꯇꯣꯞꯄ ꯑꯃ ꯌꯥꯒꯗꯕ ꯊꯛꯇꯕꯗꯤ ꯌꯥꯗꯕꯅꯤꯅ ꯑꯩꯈꯣꯏꯗꯤ ꯏꯁꯤꯡꯁꯤ ꯊꯋꯥꯏꯅꯤꯅ ꯑꯩꯈꯣꯏ ꯍꯧꯖꯤꯛ ꯑ ꯑꯃ ꯑꯃ ꯑꯃ ꯌꯦꯡꯕ ꯇꯥꯏ ꯑꯃ ꯇꯧꯕ ꯇꯥꯏ ꯑꯗꯨꯗꯨꯒ ꯎꯝ ꯌꯦꯡꯁꯦ ꯌꯦꯡꯁꯦ ꯑꯗꯣ ꯑꯩꯅ ꯁꯨꯝ ꯇꯥꯕꯗ ꯅꯪ ꯅꯣꯏꯒꯤ ꯀꯩꯅꯣꯃꯥ ꯂꯩ ꯍꯥꯏꯌꯦ ꯅꯃꯥꯟꯅꯕꯤꯒꯤ ꯑꯥ ꯒꯥꯔꯤ ꯑꯃ ꯂꯩ ꯍꯥꯏꯕ ꯑꯃ ꯇꯥꯏ ꯑꯗꯣ ꯃꯥꯅ ꯂꯧꯕ ꯆꯠ ꯅꯤ ꯍꯥꯏꯕ ꯄꯥꯎ ꯑꯝꯁꯨ ꯍꯥꯏꯔꯞꯁꯨ ꯇꯥꯒꯨꯝꯁꯨ ꯇꯧꯋꯤ ꯆꯨꯝꯃꯤꯔꯥ ꯂꯥꯂꯤꯔꯗꯤ ꯈꯪꯗꯦ ꯑꯗꯨ ꯉꯥꯏꯍꯥꯛ ꯉꯥꯏꯔ ꯌꯦꯡꯁꯤ ꯅꯠꯇ꯭ꯔꯒꯅ ꯑꯥ ꯅꯣꯡ ꯇꯥꯔꯛꯄ ꯑꯣꯏꯅ ꯉꯥꯏ ꯁꯤꯔꯣ
ꯑꯗꯨꯗꯤ ꯑꯈꯣꯏ ꯏꯃꯥꯟꯅꯕꯤꯗꯣ ꯑꯣꯏꯅ ꯃꯥꯗꯣ ꯎꯝ ꯃꯥ ꯃꯥꯏ ꯅꯨꯄꯥꯒꯅꯦꯕ ꯃꯥꯏ ꯅꯨꯄꯥꯒꯤ ꯒꯥꯔꯤꯅꯦꯕ ꯃꯥꯒꯤ ꯅꯠꯇꯦꯕ ꯑꯗꯣ ꯃꯥꯒꯤ ꯒꯥꯔꯤ ꯃꯥꯏ ꯅꯨꯄꯥꯗꯣ ꯊꯕꯛ ꯆꯠꯊꯣꯛꯄ ꯃꯥꯜꯂꯦ ꯆꯤꯟꯕ ꯃꯥꯜꯂꯦ ꯍꯥꯏꯗꯤ ꯃꯥꯁꯨ ꯃꯥꯏ ꯊꯕꯛ ꯇꯧꯖꯔꯤꯕꯅꯤꯅ ꯑꯩꯈꯣꯏꯅ ꯑꯗꯨꯝ ꯄꯪ ꯍꯥꯏꯖꯟꯕꯗꯨꯁꯨ ꯅꯨꯡꯉꯥꯏꯇꯦꯗꯅ ꯑꯩꯈꯣꯏꯒꯤ ꯏꯁꯥ ꯒꯤ ꯊꯕꯛ ꯅꯤꯗꯅ ꯑꯗꯨꯅ ꯅꯣꯡꯒꯤ ꯏꯁꯤꯡꯁꯨ ꯅꯣꯡꯁꯨ ꯇꯥꯔꯛꯇꯕ ꯍꯧꯖꯤꯛꯁꯦ ꯅꯣꯡꯗꯤ ꯃꯪꯕꯨꯗꯤ ꯃꯪꯉꯦ ꯑꯗꯣ ꯃꯥꯏ ꯅꯨꯄꯥꯗꯣ ꯉꯥꯏꯕꯅꯗꯤ ꯆꯨꯝꯗꯧꯕ ꯃꯥꯜꯂꯦ ꯑꯩꯅ ꯁꯨꯝ ꯈꯟꯕꯗ ꯍꯥꯏꯗꯤ ꯍꯥꯟꯅꯗꯩꯁꯨ ꯑꯗꯨꯝ ꯂꯧꯕꯤꯕ ꯃꯥꯅ ꯑꯗꯨꯝ ꯐꯩꯕ ꯑꯗꯨꯝ ꯑꯗꯨꯅ ꯃꯥ ꯃꯥ ꯑꯗꯨꯝ ꯈꯣꯏꯕ ꯆꯠꯍꯜꯂꯒꯦ ꯍꯣꯔꯦꯟ ꯑꯗꯤ
ꯍꯣꯏ ꯌꯦꯡꯉꯁꯦ ꯑꯗꯨꯗꯤ ꯃꯑꯣꯡꯗꯣ ꯀꯃꯥꯏꯅ ꯇꯧꯕꯅ ꯐꯗꯣꯏꯅꯣꯗꯣ ꯑꯩꯈꯣꯏꯗꯤ ꯏꯁꯤꯡꯁꯦ ꯊꯛꯇꯕ ꯌꯥꯗꯦꯕ ꯑꯗꯨ ꯂꯣꯏꯅꯃꯛ ꯇꯣꯛꯈ꯭ꯔꯒ ꯑꯗꯨꯅ ꯐꯅꯕ ꯃꯑꯣꯡ ꯌꯦꯡꯅꯕ ꯃꯑꯣꯡꯁꯦ ꯇꯧꯔꯁꯦ ꯑꯗꯨ ꯅꯣꯏꯒꯤ ꯊꯪꯅꯕꯤ ꯃꯥꯜꯂꯦ ꯑꯃ ꯃꯈꯣꯜ ꯑꯃ ꯇꯥꯔꯛꯄ ꯑꯃ ꯀꯩ ꯑꯃ ꯃꯈꯣꯟ ꯃꯈꯣꯟ ꯅꯨꯡꯁꯤꯗꯕ ꯑꯃ ꯇꯥꯍꯜꯂꯛꯏꯗꯣ ꯇꯥꯍꯜꯂꯛꯀꯅꯣ ꯑꯩ ꯇꯥꯅꯤꯡꯗꯤꯌꯦ ꯃꯥꯒꯤ ꯃꯈꯣꯟꯗꯨꯗꯤ
ꯃꯥꯗꯣ ꯑꯩꯅ ꯇꯥꯟꯖꯟꯒ꯭ꯔꯦ ꯃꯥꯗꯣ ꯑꯩꯗꯣ ꯃꯄꯥꯟꯗ ꯂꯩꯕ ꯑꯩꯈꯣꯏ ꯕꯦꯜꯀꯣꯅꯤꯗ ꯂꯩꯕ ꯑꯗ ꯃꯣꯏꯒꯤ ꯔꯨꯝ ꯊꯪꯅꯕꯤꯗꯣ ꯃꯥꯁꯨ ꯕꯦꯜꯀꯣꯅꯤꯗ ꯊꯣꯛꯂꯛꯄ ꯑꯗ ꯑꯩꯅ ꯇꯥꯅꯤꯡꯗꯦ ꯆꯪꯒꯣ ꯆꯠꯂꯣ ꯁꯥꯔꯛꯑꯝꯃꯔꯣꯢ ꯍꯧꯖꯤꯛꯇꯤ ꯌꯥꯗ꯭ꯔꯕ ꯅꯠꯇ꯭ꯔꯣ
ꯇꯥꯗ꯭ꯔꯦ ꯇꯥꯗ꯭ꯔꯦ ꯑꯗꯨ ꯅꯣꯏ ꯌꯥꯝ ꯐꯩꯅꯦ ꯅꯣꯏꯒꯤ ꯑꯥ ꯑꯩꯅ ꯁꯨꯝ ꯇꯥꯕꯗ ꯃꯈꯩꯁꯦ ꯕꯦꯜꯀꯣꯅꯤ ꯌꯥꯎꯋꯦ ꯍꯥꯏꯕꯁꯦ ꯄꯥꯛꯅ ꯇꯥꯗꯦꯕ ꯕꯦꯜꯀꯣꯅꯤ ꯌꯥꯎꯕ ꯍꯣꯁꯇꯦꯜꯒ ꯍꯥꯏꯁꯦ ꯌꯥꯝ ꯇꯥꯡꯅ ꯊꯣꯛꯄ ꯑꯣꯏꯅ ꯇꯧꯋꯦꯕ ꯑꯗꯨ ꯅꯣꯏꯗꯤ ꯕꯦꯜꯀꯣꯅꯤꯒ ꯌꯥꯎꯋꯦ ꯍꯥꯏꯁꯦ ꯌꯥꯝ ꯐꯩꯅꯦ ꯑꯗꯨꯗꯤ
ꯍꯣꯏ ꯑꯩꯈꯣꯏꯒꯤ ꯏꯟꯖꯤꯅꯤꯌꯥꯔ ꯍꯥꯏꯇꯥꯥꯔꯦ ꯑꯩꯈꯣꯏ ꯍꯣꯁꯇꯦꯜ ꯁꯥꯕꯤꯔꯝꯕ ꯏꯟꯖꯤꯅꯤꯌꯥꯔꯗꯣ ꯌꯥꯝ ꯊꯤꯅ ꯃꯀꯣꯛꯂꯩ ꯌꯥꯝ ꯊꯤꯅ ꯎꯝ ꯀꯩꯅꯣ ꯃꯅꯥ ꯄꯤꯅꯤꯡꯉꯦ ꯍꯥꯏꯇꯥꯔꯦ ꯍꯥꯏꯗꯤ ꯑꯉꯥꯡꯁꯤꯡꯁꯦ ꯑꯗꯨꯝ ꯃꯁꯥ ꯃꯁꯥꯒꯤ ꯑꯣꯏꯕ ꯏꯁꯄꯦꯁ ꯑꯃꯃꯝ ꯄꯤꯕꯤꯕꯗꯣ ꯑꯗꯨꯃꯥꯏꯅ ꯇꯧꯕꯁꯦ ꯌꯥꯝ ꯅꯨꯡꯉꯥꯏ ꯌꯥꯝꯅ ꯊꯥꯒꯠꯅꯤꯡꯗ꯭ꯔꯣ ꯄ꯭ꯔꯥꯏꯖ ꯄꯤꯅꯤꯡꯗ꯭ꯔꯣ ꯅꯪꯁꯨ ꯄꯤꯅꯤꯡꯗ꯭ꯔꯣ ꯅꯪꯁꯨ ꯍꯣꯁꯇꯦꯜ ꯂꯩ ꯍꯥꯏꯒꯨꯝ ꯇꯧꯋꯦ ꯑꯩ ꯇꯥꯕꯗ
ꯑꯣ ꯍꯣꯏꯅꯦꯍꯦ ꯑꯈꯣꯏꯒ ꯅꯣꯏꯒ ꯃꯥꯟꯅꯕ꯭ꯔꯥ ꯃꯥꯟꯅ ꯗ꯭ꯔꯗꯤ ꯑꯩꯈꯣꯏꯒꯤ ꯍꯣꯁꯇꯦꯜ ꯑꯗꯨꯁꯨ ꯌꯥꯝ ꯅꯨꯡꯉꯥꯏꯌꯦꯕ ꯀꯩꯅꯣꯒꯁꯦ ꯕꯦꯜꯀꯣꯟꯅꯤ ꯑꯗꯨ ꯑꯗꯥꯒꯁꯦ ꯂꯩꯗꯅ ꯑꯗꯩ ꯇꯤ ꯈꯪꯗꯦ ꯇꯧꯅꯤꯡꯕ ꯃꯈꯩꯁꯨ ꯂꯣꯏꯅ ꯐꯪꯗꯅ ꯑꯁ ꯑꯩ ꯈꯪꯗꯦꯗ ꯑꯗꯨꯛꯀꯤ ꯃꯇꯤꯛ ꯅꯨꯡꯉꯥꯏꯕ ꯍꯥꯏꯕꯗꯨ ꯑꯣꯏ ꯑꯗꯨꯅ ꯅꯣꯏꯒ ꯑꯩꯈꯣꯏꯒꯅ ꯃꯥꯟꯅꯔꯝꯕꯁꯨ ꯌꯥꯏ ꯁꯝꯅ ꯍꯥꯏꯔꯒ ꯀꯗꯤ ꯁꯨꯝ ꯌꯦꯡꯉ ꯀꯥꯟꯗ ꯃꯥꯟꯅꯔꯝꯕꯁꯨ ꯌꯥꯏ ꯑꯗꯣ ꯃꯥꯟꯅꯕ꯭ꯔꯅ ꯌꯦꯡꯉꯁꯤ ꯇꯦ ꯅꯣꯏꯗꯨꯕꯨ ꯑꯥ ꯀꯔꯤ ꯎꯝ ꯀꯩ ꯃꯆꯨ ꯑꯣꯏꯒꯦ ꯑꯝꯇ ꯍꯥꯏꯕꯤꯔꯛꯑꯣ
ꯑꯩꯈꯣꯏꯒꯤ ꯍꯣ ꯍꯣꯁꯇꯦꯜ ꯏꯁꯀꯥꯏ ꯕ꯭ꯂꯨ ꯑꯇꯤꯌꯥ ꯕꯤꯕ ꯃꯆꯨꯁꯦ ꯑꯁꯤꯃꯛꯀꯤ ꯃꯆꯨꯅꯤ ꯑꯩꯈꯣꯏ ꯍꯣꯁꯇꯦꯜꯒꯤ ꯃꯆꯨꯁꯦ ꯅꯣꯏꯕꯤ ꯀꯔꯤ ꯃꯆꯨ ꯑꯣꯏꯒꯦ
ꯑꯣ ꯑꯩꯈꯣꯏꯒꯤ ꯃꯆꯨꯁꯤꯅ ꯅꯤꯅꯅꯦ ꯁꯤ ꯃꯆꯨꯁꯤ ꯃꯥꯅꯦ ꯑꯩꯈꯣꯏꯗꯤ ꯍꯣꯁꯇꯦꯜ ꯄꯥꯟꯗꯇ ꯅꯠꯇꯦ ꯃꯅꯨꯡꯁꯤꯐꯧ ꯍꯦꯛ ꯑꯇꯤꯌꯥ ꯑꯣꯏ ꯏꯁꯥꯁꯦ ꯑꯇꯤꯌꯥꯁꯤꯗ ꯄꯥꯏꯕꯒꯤ ꯋꯥꯈꯜ ꯑꯃ ꯐꯥꯎꯍꯜꯂꯦ ꯑꯩꯉꯣꯟꯗ ꯍꯥꯏꯗꯤ ꯅꯨꯡꯉꯥꯏꯕ ꯑꯃ ꯄꯣꯛꯍꯟꯕꯗꯣ ꯈꯪꯕ꯭ꯔꯥ ꯑꯥ ꯀꯩꯅꯣꯒꯤ ꯅꯦꯆꯔꯒꯤ ꯑꯣꯏꯕ ꯋꯥ ꯈꯜꯂꯣꯟꯁꯤꯗ ꯃꯍꯧꯁꯥꯒꯤ ꯑꯣꯏꯕ ꯑꯃ ꯕꯥꯏꯞ ꯑꯃ ꯐꯥꯎꯍꯜꯂꯒ
ꯑꯧ ꯈꯪꯗꯦ ꯌꯥꯝ ꯎꯕꯗ ꯅꯨꯡꯉꯥꯏ ꯌꯥꯝ ꯏꯪꯉꯤ ꯃꯤꯠ ꯏꯪꯉꯤ ꯍꯥꯏꯇꯥꯔꯦ ꯍꯥꯏꯗ꯭ꯔꯅꯦ ꯑꯇꯤꯌꯥ ꯌꯦꯡꯕꯁꯦ ꯃꯤꯠ ꯐꯩ ꯃꯤꯠ ꯏꯪꯉꯤ ꯀꯥꯏꯅ ꯑꯗꯨ ꯑꯗꯨꯃꯥꯏꯅ ꯇꯧꯋꯦ ꯇꯧꯋꯦ ꯑꯗꯣ ꯀꯩꯅꯣꯝꯇ ꯍꯥꯏꯒꯦꯅꯦ ꯑ ꯅꯪꯒꯤ ꯅꯪꯅ ꯕꯦꯜ ꯀꯣꯅꯤꯗꯨꯗ ꯃꯄꯥꯟꯁꯤꯗ ꯁꯨꯝ ꯂꯦꯞꯄꯗ ꯐꯤ ꯑꯉꯧꯕ ꯑꯃꯒꯗꯤ ꯐꯧꯕ ꯑꯨꯗ꯭ꯔꯣ
ꯉꯧꯕ ꯃꯌꯥꯝ ꯐꯥꯎꯋꯦ ꯑꯗꯣ ꯑꯃꯁꯨ ꯑꯨꯏꯌꯦ ꯐꯤ ꯑꯣꯏꯅ ꯇꯧꯕ ꯑꯃ ꯑꯗꯨ ꯑꯗꯨ ꯑꯩꯅ ꯂꯧꯁꯟꯕꯤꯔꯛꯑꯣ ꯍꯥꯏꯔꯣ
ꯑꯥ ꯅꯪꯅ ꯂꯧꯁꯤꯟꯕꯤꯔꯦꯗꯅ ꯑꯗꯨꯗꯨꯒ ꯑꯗꯨꯗꯣ ꯀꯣꯛ ꯇꯩꯊꯣꯛꯅꯕꯤ ꯑꯣꯏꯕꯅꯦꯕꯀꯣ ꯑꯗꯨꯗꯨꯅ ꯃꯥꯗꯣ ꯀꯣꯛ ꯑꯥ ꯀꯣꯛꯂꯨꯖꯈꯤꯅꯤꯡꯕ ꯃꯥꯜꯂꯦꯕ ꯑꯗꯨꯗꯨꯅ ꯅꯪꯅ ꯑꯝꯇ ꯂꯧ ꯂꯧꯁꯟ ꯉꯥꯏꯕꯒꯤ ꯃꯑꯣꯡ ꯑꯃ ꯐꯥꯎꯒꯅꯤꯅ ꯑꯩꯅ ꯁꯨꯝ ꯈꯟꯕ
ꯑꯩ ꯂꯧꯁꯟꯕꯤꯔꯛꯑꯒꯦ ꯅꯣꯏ ꯅꯃꯥꯟꯅꯕꯤꯗꯣ ꯂꯥꯛꯑꯒ ꯑꯃꯨꯛ ꯂꯧꯖ ꯅꯅꯕ ꯏꯕꯅꯤ ꯀꯥ ꯑꯃ ꯀꯥ ꯃꯅꯥꯛ
ꯌꯥꯝ ꯁꯦꯡꯅ ꯐꯖꯅ ꯇꯥꯒꯤꯗ꯭ꯔꯦꯅꯦ ꯅꯪꯒꯤ ꯑ ꯅꯦꯠꯋꯥꯛꯇꯨꯅꯔ ꯅꯠꯇ꯭ꯔꯒꯅ
ꯑꯣ ꯑꯃꯨꯛ ꯈꯨꯝꯖꯔꯛꯀꯦ
ꯌꯥꯏ ꯌꯥꯏ ꯍꯟꯕꯤꯔꯛꯑꯣ ꯍꯟꯕꯤꯔꯛꯑꯣ ꯑꯩ ꯉꯥꯏꯖꯔꯤ ꯑꯥ ꯌꯥꯝ ꯐꯖꯅ ꯁꯦꯡꯅ ꯇꯥꯖ
ꯑꯣ ꯑꯩꯗꯣ ꯄꯥꯟꯗ ꯂꯩꯕꯅꯤꯅꯅꯦ ꯊꯣꯡꯗꯣ ꯂꯣꯟꯖꯟꯕ ꯊꯣꯡꯗꯣ ꯂꯣꯟꯖꯜꯂꯗꯤꯅꯦ ꯅꯦꯠꯋꯥꯛꯁꯦ ꯌꯥꯗꯦꯕ ꯑꯗꯨꯅ ꯊꯣꯡꯁꯦ ꯈꯤꯠ ꯇꯪ ꯍꯥꯡꯇꯣꯛꯑꯒꯅꯦ ꯑꯩꯅ ꯍꯧꯖꯤꯛ ꯍꯥꯏꯖꯔꯛꯀꯗꯣꯔꯤꯕꯦ ꯖꯤ ꯍꯧꯖꯤꯛꯇꯤ ꯐꯖꯅ ꯇꯥꯕꯤꯔꯦꯀꯣ ꯍꯥꯏꯖꯔꯛꯂꯒꯦ ꯌꯥꯔꯕ꯭ꯔꯣ
ꯑꯥ ꯌꯥꯔꯦ ꯌꯥꯔꯦ ꯍꯥꯏꯕꯤꯔꯛꯑꯣ ꯑꯗꯨ ꯀꯩꯅꯣꯝꯇꯒ ꯈꯤꯇꯪ ꯍꯥꯏꯍꯧꯔꯤꯒꯦ ꯅꯣꯏꯒꯤ ꯅꯦꯠꯋꯥꯛꯁꯤꯕꯨ ꯑꯥ ꯅꯣꯏꯒꯤ ꯍꯣꯁ ꯇꯦꯜꯁꯤꯕꯨ ꯑꯗꯨꯝ ꯅꯦꯋꯥꯛ ꯁꯤꯁꯨ ꯑꯗꯨꯝ ꯄ꯭ꯔꯣꯚꯥꯏꯠ ꯇꯧꯕꯤꯕ꯭ꯔꯣ ꯅꯣꯏꯗ ꯌꯥꯝ ꯐꯠꯇ꯭ꯔꯣ ꯀꯩꯅꯣ ꯍꯥꯏꯁꯤꯕꯣ ꯄꯥꯎꯁꯤꯕꯣ
ꯑꯁ ꯑꯩꯈꯣꯏ ꯍꯣꯁꯇꯦꯜꯁꯤꯗꯤ ꯄꯨꯔꯥ ꯐꯥꯏꯕ ꯁ꯭ꯇꯥꯔ ꯍꯣꯁꯇꯦꯜꯒ ꯍꯥꯏꯕꯗꯣ ꯍꯥꯏꯃꯟꯕ ꯊꯣꯛꯑꯔꯣꯏ ꯍꯥꯏꯇꯥꯔꯦ ꯍꯥꯏꯗꯤ ꯆꯥꯅꯤꯡꯕ ꯐꯪꯉꯤ ꯂꯣꯏꯅ ꯐꯪꯉꯤ ꯍꯤꯡꯒꯣꯜꯖꯨ ꯂꯩ ꯍꯣꯁꯇꯦꯜꯒꯤ ꯍꯦꯛ ꯅꯥꯛ ꯃꯃꯥꯡꯖꯦ ꯑꯩꯈꯣꯏ
ꯑꯅꯥꯝꯕ ꯑꯗꯣ ꯑꯩꯈꯣꯏꯒꯤ ꯕꯨꯗꯤ ꯂꯩꯗꯦ ꯑꯩꯈꯣꯏꯗꯤ ꯃꯄꯥꯟꯗꯒꯤꯕꯨꯗꯤ ꯂꯩ ꯏꯁꯤꯡꯖꯦ ꯑꯗꯨꯒ ꯋꯥꯏ ꯐꯥꯏꯖꯤꯖꯨ ꯐꯪꯉꯦ ꯍꯥꯏꯇꯥꯔꯦ ꯋꯥꯏ ꯐꯥꯏꯖꯦ ꯑꯩꯈꯣꯏꯒꯤ ꯃꯤꯅ ꯄꯤꯕ ꯋꯥꯏꯐꯥꯏ ꯍꯣꯁꯇꯦꯜ ꯈꯨꯗꯤꯡꯒꯤ ꯄꯤ ꯑꯦꯕ ꯈꯪꯕ꯭ꯔꯥ ꯌꯥꯝ ꯊꯤꯅ ꯅꯨꯡꯉꯥꯏꯅ ꯂꯩ ꯍꯥꯏꯇꯥꯔꯦ ꯅꯣꯏ ꯍꯣꯁꯇꯦꯜꯗꯤ ꯋꯥꯏ ꯐꯥꯏꯒ ꯄꯤꯗꯕ꯭ꯔꯣ ꯀꯃꯥꯏꯅ ꯇꯧꯒꯦ
ꯑꯩꯈꯣꯏꯒꯤꯗꯤ ꯍꯣꯇꯦꯜꯒꯤꯗꯤ ꯋꯥꯏ ꯐꯥꯏꯗꯣ ꯍꯟꯗꯛꯇꯤ ꯄꯤꯗ꯭ꯔꯦ ꯅꯍꯥꯟꯈꯩꯗꯤ ꯑꯗꯨꯝ ꯄꯤꯕꯅꯦ ꯑꯗꯣ ꯍꯟꯗꯛꯇꯤ ꯄꯤꯕꯗꯣ ꯐꯔꯛ ꯇꯥꯕ ꯃꯥꯜꯂꯦ ꯑꯗꯨꯅ ꯋꯥꯏ ꯐꯥꯏꯗꯣ ꯍꯟꯗꯛꯀꯤꯗꯤ ꯄꯤ ꯑꯥ ꯄꯤ ꯇ꯭ꯔꯦ ꯑꯗꯨꯅ ꯀꯩꯅꯣ ꯇꯧꯋꯦ ꯑꯥ ꯀꯩꯇꯧ ꯅꯤ ꯍꯥꯏꯕꯗ ꯎꯝ ꯑꯁ ꯈꯪ ꯀꯩ ꯅꯨꯡꯉꯥꯏꯕꯗꯤ ꯋꯥꯠꯂꯦ ꯋꯥꯏꯐꯥꯏꯁꯦ ꯄꯤꯗ꯭ꯔꯕꯅꯤꯅ ꯑꯗꯣ ꯃꯇꯨꯡꯁꯨ ꯑꯩꯈꯣꯏꯁꯨ ꯄꯤꯅꯕ ꯑꯩꯅ ꯍꯧꯖꯤꯛꯀꯤ ꯑꯥ ꯍꯥꯏꯅꯕ ꯌꯥꯕ ꯃꯔꯤ ꯂꯩꯅꯕ ꯑꯣꯊꯣꯔꯤꯇꯤꯗ ꯄꯥꯎ ꯐꯥꯎꯅꯅꯕ ꯀꯩ ꯇꯧꯅꯕ ꯑꯃ ꯍꯣꯠꯅꯒꯅꯤꯅꯗꯤ ꯃꯌꯥꯝꯁꯦ ꯄꯨꯂꯞ ꯄꯨꯟꯅ ꯍꯥꯏꯃꯤꯟꯅꯅꯤ ꯕꯅꯦꯕ ꯍꯥꯏꯗꯤ ꯃꯌꯥꯝꯁꯦ ꯂꯣꯏꯅ ꯄꯥꯝꯅꯩꯌꯦꯕ ꯋꯥꯏ ꯐꯥꯏꯁꯦ ꯄꯤꯕꯁꯦ ꯑꯗꯨꯅ
ꯑꯗꯨꯃꯥꯏ ꯑꯗꯣ ꯐꯩꯌꯦ-ꯐꯩꯌꯦ ꯅꯣꯏ ꯍꯣꯁꯇꯦꯜꯗꯨꯃꯨꯛ ꯐꯕ ꯂꯩꯇ꯭ꯔꯦ꯫ ꯂꯝꯗꯝꯁꯤꯗ꯫
ꯑꯣ ꯍꯣꯏ ꯑꯗꯨꯅꯦ ꯈꯣꯏ ꯍꯣꯁ ꯑꯥ ꯑꯗꯣ ꯅꯣꯏꯒꯤ ꯑꯩ ꯉꯁꯥꯏ ꯍꯥꯏꯒꯦ ꯇꯧꯕꯗꯣ ꯑꯃꯨꯛ ꯍꯩ ꯍꯥꯏꯔꯛꯑꯒꯦ ꯑꯩ ꯅꯤꯡꯁꯪ ꯉꯛꯑꯦ ꯅꯣꯏꯒꯤ ꯍꯣꯁꯇꯦꯜꯒꯤ ꯑꯥ ꯔꯨꯝ ꯃꯁ ꯃꯆꯨꯗꯣ ꯈꯪꯕ꯭ꯔꯥ ꯑꯇꯤꯌꯥ ꯃꯆꯨ ꯑꯣꯏ ꯍꯥꯏꯗꯅ꯫ ꯑꯇꯤꯌꯥ ꯍꯥꯏꯁꯤꯗꯤ ꯂꯩꯆꯤꯟꯋꯣ ꯊꯋꯥꯟꯃꯤꯆꯥꯛꯋꯣ ꯊꯥꯋꯣ ꯊꯣꯛꯏꯗꯅ ꯑꯥꯗꯣ ꯅꯣꯏꯒꯤ ꯂꯩꯆꯤꯟꯒꯨꯝꯕ ꯊꯥ
ꯑꯣ ꯑꯈꯣꯏꯁꯦ ꯑꯗꯨꯃꯛꯇꯤ ꯌꯥꯎꯗ꯭ꯔꯦ ꯍꯥꯏꯗꯤ ꯑꯁꯦꯡꯕꯃꯛ ꯇꯤ ꯑꯣꯏꯗ꯭ꯔꯕꯅꯤꯅ ꯑꯗꯣ ꯑꯩꯈꯣꯏ ꯗꯤꯅꯦ ꯁꯤꯗ ꯑꯩꯈꯣꯏꯒꯤ ꯐꯛꯂꯥꯡꯁꯤꯗ ꯔꯤꯕꯣ ꯂꯣ ꯑꯗꯩꯗꯤ ꯑꯁ ꯈꯪꯗꯦ ꯑꯗꯨꯒꯨꯝꯕꯗꯤ ꯈꯔ ꯌꯥꯎꯋꯦ ꯃꯍꯧꯁꯥ ꯈꯨꯠꯁꯦꯝ ꯈꯔꯅ ꯍꯥꯞꯆꯤꯜꯂꯒ ꯃꯣꯏꯒꯤꯁꯦ ꯐꯖꯍꯟꯕ ꯑꯃ ꯗꯥꯏꯃꯟ ꯒꯁꯦ ꯌꯥꯝ ꯊꯦꯠꯂꯦ ꯑꯩꯈꯣꯏꯒꯤꯗꯤ ꯐꯛꯂꯥꯡꯁꯤꯗ ꯑꯗꯨꯝ ꯗꯥꯏꯃꯟ ꯑꯔꯪꯕꯤ ꯑꯗꯩꯗꯤ ꯔꯤꯕꯣꯟ ꯑꯄꯥꯏꯕꯤ ꯑꯗꯩꯗꯤ ꯃꯈꯟ-ꯃꯈꯟ ꯈꯔ ꯇꯧꯋꯦ ꯍꯥꯏꯇꯥꯔꯦ꯫
ꯗꯨꯃꯥꯏꯅ ꯇꯧꯋꯦ꯫
ꯑꯁ ꯑꯗꯨꯗꯤ ꯈꯨꯠꯁꯦꯝꯒꯤ ꯐꯖꯕꯅ ꯊꯜꯂꯕ ꯀꯥ ꯑꯣꯏꯕ ꯃꯥꯜꯂꯦ ꯅꯣꯏꯒꯤ ꯗꯥꯏꯃꯟꯒ ꯊꯦꯠꯂꯦ ꯍꯥꯏꯗꯨꯕꯨ ꯅꯣꯏꯒꯤ ꯗꯥꯏꯃꯟꯁꯤꯕꯨ ꯍꯦꯛꯇ ꯍꯧꯇꯨ ꯅꯣꯏꯗꯤ ꯄꯩꯁꯥ ꯌꯥꯝ ꯄꯥꯏꯕ꯭ꯔꯣ ꯍꯥꯏꯁꯤꯕꯨ ꯗꯥꯏꯃꯟꯒ ꯊꯦꯠꯂꯦ ꯍꯥꯏꯁꯤꯕꯨ ꯀꯃꯥꯏꯅ ꯇꯧꯔꯤꯅꯣ꯫
ꯃꯥꯅꯦ ꯍꯥꯏꯗꯤ ꯄꯩꯁꯥꯒꯤ ꯍꯥꯏꯔꯗꯤ ꯑꯩꯈꯣꯏ ꯀꯥꯁꯤꯗ ꯂꯩꯔꯦꯕ꯫ ꯄꯩꯁꯥ ꯄꯩꯁꯥ ꯍꯥꯏꯅꯔꯤꯁꯦ ꯑꯩꯈꯣꯏ ꯀꯁꯤꯗ ꯂꯩꯔꯦ ꯍꯥꯏꯗꯣꯛꯄꯕꯨꯗꯤ ꯌꯥꯗꯦ ꯑꯗꯣ ꯑꯩꯅ ꯅꯪꯉꯣꯟꯗ
ꯂꯣꯟꯅ ꯍꯥꯏ ꯍꯥꯏꯕ ꯇꯤ ꯑ ꯄꯩꯁꯥ ꯄꯩꯁꯥ ꯍꯥꯏꯁꯦ ꯈꯣꯏꯗꯤ ꯑꯗꯨꯝ ꯂꯩꯇ꯭ꯔꯒꯁꯨ ꯌꯦꯛꯑꯒ ꯑꯗꯨꯝ ꯄꯨꯊꯣꯛ ꯄ ꯉꯝꯃꯦꯕ ꯑꯩꯈꯣꯏꯗꯤ ꯄꯩꯁꯥꯁꯦ ꯁꯠ-ꯁꯠ ꯌꯦꯛꯊꯠꯄꯤ ꯑꯗꯩꯗꯤ ꯑꯄꯥꯝꯕ ꯄꯣꯠꯁꯦ ꯑꯗꯨꯝ ꯁꯠ-ꯁꯠ ꯌꯦꯛꯊꯠ ꯄꯤ ꯌꯦꯛꯊꯠꯄꯤꯒꯤ ꯊꯕꯛ ꯑꯃ ꯀꯟꯅ ꯇꯧꯋꯦ ꯍꯥꯏꯇꯥꯔꯦ ꯑꯩꯈꯣꯏ ꯀꯥꯁꯤꯗ ꯑꯗꯨ ꯗꯨꯅ ꯑ ꯁꯝꯅ ꯍꯥꯏꯔꯕꯗ ꯑꯌꯥꯝꯕꯈꯩꯗꯤ ꯑꯗꯨꯝ ꯐꯪꯉꯦ ꯀꯥꯁꯤꯗ ꯌꯦꯛꯊꯠꯂꯒ ꯑꯩꯈꯣꯏꯅ ꯑꯣꯏꯍꯟꯅꯤꯡꯕ ꯈꯩꯁꯦ ꯁꯠ-ꯁꯠ ꯌꯦꯛꯊꯠꯂꯦ ꯗꯨꯃꯥꯏꯅ ꯇꯧꯋꯦ꯫
ꯑꯁ ꯑꯗꯨꯗꯤ ꯅꯣꯏ ꯀꯥꯗ ꯑꯩ ꯂꯩꯖꯅꯤꯡꯉꯦ ꯑꯗꯨꯗꯤ ꯑ ꯑꯩꯒꯤ ꯑꯄꯥꯝꯕ ꯃꯌꯥꯝꯁꯦ ꯑꯁ꯫ ꯄꯥꯝꯕ ꯃꯌꯥꯝꯁꯦ ꯂꯤꯁ ꯑꯣꯏꯅ ꯄꯤꯁꯜꯂꯛꯀꯦ ꯅꯪꯅ ꯑꯝꯗ ꯊꯣꯛꯍꯟꯕꯤꯌꯣ ꯑꯗꯨꯒ ꯑꯩ ꯅꯣꯏ ꯀꯥꯗ ꯂꯩꯖꯔꯒꯦ ꯌꯥꯒꯗ꯭ꯔꯣ ꯁꯤꯠ ꯍꯥꯡꯉꯤꯕ꯭ꯔꯣ ꯅꯣꯏ ꯀꯥꯒꯤ꯫
ꯑꯈꯣꯏ ꯀꯥꯒꯤꯁꯦ ꯑꯈꯣꯏ ꯀꯥꯁꯦ ꯁꯨꯃꯥꯏꯅ ꯇꯧꯕꯁꯦ ꯌꯥꯝꯕꯁꯤꯅ ꯃꯤ ꯑꯌꯥꯝꯕꯅ ꯈꯪꯅꯩꯌꯦꯕ ꯈꯪꯅꯕꯅ ꯃꯔ ꯀꯁꯤꯠꯁꯦ ꯀꯩꯅꯣ ꯇꯧꯋꯦ ꯑꯩꯈꯣꯏꯒꯤ ꯑꯥ ꯐꯣꯝꯁꯦ ꯐꯅꯌꯥꯝꯗꯤ ꯊꯥ ꯊꯥꯈ꯭ꯔꯕꯅꯦ ꯆꯥꯛ ꯑꯗꯣ ꯍꯧꯖꯤꯛ ꯀꯤ ꯑꯣꯏꯅ ꯏꯟꯇꯔꯚꯤꯌꯨꯁꯦ ꯂꯧꯗ꯭ꯔꯤ ꯏꯟꯇꯔꯚꯤꯌꯨ ꯑꯃ ꯐꯝꯗ꯭ꯔꯗꯤ ꯌꯥꯔꯔꯣꯏꯕ꯫ ꯈꯣꯏꯒꯤꯗꯤ ꯑꯗꯣ ꯏꯟꯇꯔꯚ꯭ꯌꯨꯁꯦ ꯐꯝꯃꯒ ꯑꯥ ꯂꯧꯅꯕꯅꯗꯤ ꯈꯟꯅꯕꯅꯦ꯫ ꯑꯗꯣ ꯅꯪꯒꯤꯁꯨ ꯌꯥꯅꯤ ꯅꯪꯒꯤꯁꯨ ꯐꯣꯝ ꯈꯥꯛ ꯀꯦ ꯑꯩꯅ ꯅꯪꯒꯤꯗꯤ ꯑ ꯕꯣꯅꯁ ꯄꯣꯏꯟꯁꯨ ꯄꯤꯒꯦꯕ ꯅꯪꯗꯤ꯫ ꯑꯗꯨꯃꯥꯏꯅ ꯇꯧꯔꯒꯦ
ꯑꯣ ꯑꯗꯣ ꯍꯣꯁꯇꯦꯜꯒꯤꯗ ꯂꯩꯕꯕꯨ ꯏꯟꯇꯔꯚꯤꯌꯨ ꯂꯧꯋꯦ ꯍꯥꯏꯁꯤꯕꯨ ꯀꯃꯥꯏꯅ ꯇꯔꯤꯅꯣ ꯏꯟꯇꯔꯚ꯭ꯌꯨꯁꯤꯕꯨ ꯀꯅꯥꯅ ꯂꯧꯗꯣꯏꯅꯣ ꯀꯩꯀꯩ ꯀꯣꯏꯁꯟꯒ ꯍꯪꯗꯣꯏꯅꯣ ꯂꯥꯏꯔꯤꯛ ꯀꯌꯥꯝ ꯄꯥꯗ꯭ꯔꯒ ꯆꯪꯗꯣꯏꯔꯣ ꯍꯥꯏ ꯁꯤꯕꯣ ꯍꯣꯁꯇꯦꯜ ꯆꯪꯕꯁꯤꯕꯣ ꯏꯟꯇꯔꯚꯤꯌꯨ ꯀꯃꯥꯏꯅ ꯇꯧꯕꯅꯣ ꯑꯝꯇ ꯍꯥꯏꯕꯤꯔꯣ
ꯑꯣ ꯂꯥꯏꯔꯤꯛꯀꯤ ꯅꯠꯇꯦ ꯅꯈꯣꯏꯁꯤꯗꯤ ꯂꯥꯏꯔꯤꯛꯀꯤ ꯅꯠꯇꯦ ꯀꯣꯛꯀꯤ ꯈꯤꯇꯪ ꯇꯧꯋꯦꯕꯀꯣ ꯍꯥꯏꯕꯗꯤ ꯑꯩꯈꯣꯏꯒꯤ ꯄꯩꯁꯥꯁꯦ ꯀꯃꯥꯏꯅ ꯌꯦꯛꯀꯅꯤ ꯀꯔꯝꯕ ꯃꯑꯣꯡꯗ ꯌꯦꯛꯑ ꯐꯖꯒꯅꯤ ꯑꯗꯩ ꯀꯩ ꯃꯆꯨ ꯍꯥꯞꯆꯤꯜꯂꯒ ꯄꯛꯆꯒꯅꯤ ꯍꯥꯏꯕꯁꯦ ꯑꯩꯈꯣꯏꯒꯤ ꯋꯥꯈꯜꯁꯤꯗ ꯈꯟꯕ ꯑꯃ ꯃꯊꯧ ꯇꯥꯏꯌꯦꯕ ꯍꯥꯏꯗꯤ ꯐꯖ ꯐꯖꯕꯁꯦ ꯍꯦꯟꯅ ꯄꯥꯝꯅꯕꯅꯦꯅ ꯃꯤ